ꯑꯥꯍ ꯇꯥꯕ꯭ꯔꯣ ꯅꯨꯡꯉꯥꯏꯔꯤ ꯅꯨꯡꯉꯥꯏꯔꯤ ꯏꯍꯤ ꯍꯤ ꯍꯍ
ꯆꯥꯛ ꯆꯥꯛꯇꯤ ꯆꯥꯔꯕꯣ
ꯆꯥꯔꯦ ꯆꯥꯔꯦ ꯅꯣꯏꯗꯤ
ꯑꯩꯁꯨ ꯆꯥꯕ ꯆꯥꯔꯦ ꯀꯔꯤ ꯃꯊꯦꯜ ꯇꯧꯔꯒꯦ ꯉꯁꯤ ꯍꯜꯂꯣ
ꯂꯧꯁꯤꯟꯕ ꯉꯝꯗꯕ
ꯇꯥꯔꯤꯕ꯭ꯔꯣ
ꯍꯜꯂꯣ
ꯇꯥꯔꯤꯕ꯭ꯔꯣ
ꯍꯜꯂꯣ ꯍꯜꯂꯣ ꯍꯜꯂꯣ
ꯇꯥꯏꯌꯦ ꯇꯥꯏꯌꯦ
ꯑꯣ ꯑꯣ ꯉꯁꯤ ꯐꯣꯟ ꯇꯧꯕ ꯅꯨꯡꯉꯥꯏꯇꯕꯅꯦꯕ ꯅꯦꯠ ꯀꯩꯅꯣ ꯆꯞꯄꯒꯤ
ꯀꯩꯅꯣ ꯑꯁ ꯅꯦꯠ ꯌꯥꯝ ꯆꯞꯄꯤꯅꯦ ꯍꯧꯖꯤꯛꯀꯥꯟ ꯀꯔꯤ ꯀꯔꯤ ꯍꯧꯖꯤꯛꯀꯥꯟ ꯀꯔꯤ ꯀ꯭ꯔꯤ ꯇꯧꯔꯤꯒꯦ
ꯍꯥ ꯀꯩꯁꯨ ꯇꯧꯗꯦ ꯌꯨꯝꯗ ꯑꯗꯨꯝ ꯂꯩꯕꯅꯦ ꯀꯩꯝ ꯇꯧꯅꯤꯡꯉꯥꯏꯁꯨ ꯂꯩꯇꯦ ꯇꯧꯁꯨ ꯇꯧꯅꯤꯡꯗꯦ
ꯂꯥꯏꯔꯤꯛ ꯇꯝꯕꯗꯤ ꯂꯣꯏꯔꯕꯣ
ꯂꯣꯏꯗ꯭ꯔꯤ ꯀꯗꯥꯏꯗꯒꯤ ꯅꯣꯏꯗꯧꯅ ꯂꯣꯏꯁꯟꯒꯦꯁꯨ ꯌꯥ ꯕꯥ
ꯑꯩꯁꯨ ꯂꯣꯏꯁꯟꯗ꯭ꯔꯤꯅꯦ
ꯑꯗꯨ ꯑꯣꯏꯔꯁꯨ ꯅꯣꯏꯗꯤ ꯑꯗꯨꯝ ꯈꯔ ꯐꯩꯅ ꯅꯣꯏꯗꯤ ꯍꯩꯕꯅꯤꯅ
ꯀꯗꯥꯏꯗꯒꯤ ꯑꯩꯈꯣꯏꯁꯨ ꯍꯩꯕ ꯅꯠꯇꯦꯍꯦ
ꯍꯩꯌꯦ ꯍꯩꯌꯦ ꯍꯩ ꯍꯩꯕꯒꯤꯅꯦ
ꯑꯦꯛꯖꯥꯝ ꯅꯣꯏꯒꯤ ꯑꯦꯛꯖꯥꯝꯗꯤ ꯀꯌꯥꯝ ꯋꯥꯠꯂꯤꯕ꯭ꯔꯥ
ꯑꯦꯛꯖꯥꯝ ꯗꯦꯠ ꯀꯩꯅꯣ ꯇ ꯇꯥꯡ ꯑꯅꯤ ꯑꯗꯨꯋꯥꯏꯗꯩ ꯍꯧꯒꯅꯤ ꯍꯥꯏꯕꯅꯦ
ꯇꯥꯡ
ꯑꯥ ꯇꯥꯡ ꯑꯥ ꯇꯥꯡ ꯑꯅꯤ ꯑꯗꯨꯋꯥꯏꯗ ꯍꯧꯅꯤ ꯍꯥꯏꯕꯅꯤꯕ
ꯀꯔꯝ ꯀꯥꯟꯗ ꯂꯣꯏꯗꯣꯏꯕ
ꯈꯪꯗꯦ ꯀꯩꯅꯣ ꯔꯨꯇꯤꯟ ꯐꯥꯎ ꯏꯊꯣꯛꯇ꯭ꯔꯤꯕꯅꯦ ꯑꯩꯁꯨ ꯇꯔ ꯑꯗꯨꯃꯥꯏꯅ ꯑꯃꯨꯛ ꯂꯣꯏꯒꯗ꯭ꯔꯥ ꯈꯪꯗꯦ ꯈꯔꯕꯨꯗꯤ ꯂꯩꯅꯤ ꯍꯣꯏ
ꯑꯣꯞ ꯂꯩꯇ꯭ꯔꯗꯤ ꯑꯩꯁ ꯂꯥꯏꯔꯤꯛ ꯄꯥꯕ ꯑꯃꯇ ꯂꯩꯔꯣꯏꯅꯦ
ꯍꯧꯖꯤꯛ ꯂꯩꯔꯤꯅꯦꯕ ꯄꯥꯅꯤꯡꯗꯕ
ꯑꯣ ꯔꯀꯀꯤ ꯑꯁꯄꯥ ꯄꯥꯒꯗꯕꯅꯤꯍꯦ ꯀꯩꯅꯣ
ꯍ
ꯁꯨꯝ ꯁꯨꯝ ꯄꯥꯗꯕꯤꯗ ꯂꯩꯔꯗꯤ ꯑꯗꯨꯝ ꯇꯟꯕꯅꯤ ꯃꯍꯧꯁꯥ
ꯑꯗꯨꯗꯅꯦ ꯐꯇꯤꯒꯤꯦ ꯈꯔ ꯆꯥꯡ ꯅꯥꯏꯅ ꯄꯥꯔꯗꯤ ꯑꯗꯨꯝ ꯅꯨꯡꯉꯥꯏꯑꯕ ꯅꯠꯇ꯭ꯔꯗꯤ
ꯅꯣꯡ ꯅꯣꯡꯃꯒꯤ ꯈꯔ ꯈꯔ ꯑꯗꯨꯝ ꯇꯧ ꯑꯗꯨꯗꯤ ꯑꯔ ꯇ ꯃꯁꯁꯨ ꯗꯤꯁꯁꯤꯄ꯭ꯂꯂꯤꯟ ꯑꯃꯗꯦ ꯌꯥꯝ ꯆꯪꯉꯤꯀꯣ
ꯑꯗꯨꯅꯦ ꯑꯗꯨꯅꯦ ꯑꯩꯈꯣꯏꯗꯤ ꯑꯃꯨꯛ ꯍ꯭ꯌꯨꯃꯅꯤꯇꯤꯁ ꯑꯣꯏꯕꯅꯤꯅ ꯏꯪꯂꯤꯁ ꯑꯣꯏꯕꯅꯤꯅ ꯄꯥꯗ꯭ꯔꯗꯤ ꯁꯨꯛꯌꯥ ꯌꯥꯗꯕꯀꯣ ꯑꯁ ꯅꯣꯚꯦꯜꯁ ꯑꯃ ꯄꯥꯕꯗ ꯂꯥꯏꯔꯤꯛ ꯑꯃ ꯑꯅꯤ ꯑꯗꯨꯝ ꯄꯥꯕ ꯃꯊꯧ ꯇꯥꯌꯦꯕ ꯑꯗꯨꯒꯤ ꯑꯁ ꯏꯁ ꯍꯦꯕꯣ ꯀꯩꯕꯣ ꯎꯝ ꯄꯗ ꯉꯥꯏ ꯌꯥꯃꯟ ꯃꯒ
ꯊꯥꯏꯅꯗꯤ ꯑꯩꯈꯣꯏ ꯑꯩꯈꯣꯏꯅ ꯄꯥꯏꯔꯤꯕ ꯁꯕꯖꯦꯛ ꯈꯛꯇ ꯗꯥꯏꯔꯦꯛ ꯍꯪꯉꯦꯕꯀꯣ ꯍꯧꯖꯤꯛ ꯀꯥꯟꯁꯤ ꯑꯃꯗ ꯍꯧꯖꯤꯛ ꯍꯧꯖꯤꯛꯀꯥꯟꯁꯤꯗꯤ ꯂꯥꯏꯔꯤꯛ ꯇꯣꯄꯤꯛꯇꯣ ꯕꯨꯛ ꯑꯃꯈꯛꯇ ꯂꯩꯇꯦꯕꯀꯣ ꯑꯃꯗ ꯂꯧꯔꯒ ꯄꯥꯏ ꯑꯃꯗ ꯂꯧꯔꯒ ꯄꯥꯏ
ꯌꯥꯝ ꯗꯥꯏꯚꯔꯠ ꯑꯣꯏꯈ꯭ꯔꯕ ꯑꯗꯨꯅ ꯎ ꯌꯥꯗ ꯇꯔꯥ ꯇꯔꯨꯛ ꯇꯝꯕꯁꯦ
ꯁꯤꯂꯕꯁꯗ ꯁꯥꯥꯎꯕꯒꯤꯅꯤꯅꯦ
ꯎꯝ ꯑꯃ ꯈꯪꯗ꯭ꯔꯦꯅ ꯄꯥꯔꯅꯤ ꯑꯗꯨ ꯄꯥꯔꯤꯉꯩꯗ ꯑꯃ ꯈꯪꯗꯕ ꯑꯃꯛ ꯎꯅꯔꯅꯤ ꯑꯗꯨ ꯄꯥꯔꯅꯤ ꯍꯦꯟꯅ ꯄꯥꯔꯒ ꯈꯪꯗꯕꯁꯨ ꯍꯦꯟꯕ ꯑꯁ ꯈꯪꯗ꯭ꯔꯦ
ꯑꯗꯨꯗꯤ ꯃꯍꯧꯁꯥꯅꯤꯗ ꯀꯥꯎꯔꯁꯨ ꯑꯗꯨꯝ ꯔꯤꯄꯤꯠ ꯇꯣꯉꯥꯟ ꯑꯗꯨꯝ ꯍꯦꯟꯖꯤꯟ ꯍꯟꯖꯤꯟ ꯄꯥꯒꯗꯕꯅꯤ ꯑꯗꯨꯃꯥꯏꯅ ꯇꯧꯕ ꯀꯥꯟꯗ ꯇꯔꯠꯗꯤ ꯑꯗꯨꯝ
ꯂꯣꯏꯕ ꯅꯥꯏꯗ꯭ꯔꯦ ꯂꯣꯏꯕ ꯅꯥꯏꯗ꯭ꯔꯦ ꯂꯣꯏꯕ ꯅꯥꯏꯗ꯭ꯔꯦ ꯃꯤꯅ ꯈꯟꯕꯗꯗꯤ ꯅꯣꯏꯗꯤ ꯑꯁꯤꯒꯨꯝꯕ ꯁꯕꯖꯦꯛ ꯂꯧꯕꯅꯤꯅ ꯅꯨꯡꯉꯥꯏꯔꯝꯅꯤ ꯍꯥꯏ ꯈꯪꯗꯕ ꯃꯤꯅꯀꯣ ꯑꯦꯁ ꯈꯪꯗ꯭ꯔꯕꯅꯤꯅ ꯃꯣꯏꯗꯤ ꯀꯔꯤꯝ ꯈꯨꯝꯅꯤꯡꯉꯥꯏ ꯂꯩꯇꯦ ꯁꯤꯗ ꯑꯩꯁꯨꯨꯣꯏ ꯈꯪꯗ꯭ꯔꯕꯅꯦ ꯈꯪꯗꯦ ꯍꯥꯏꯕ ꯈꯪꯕꯒꯤ ꯅꯨꯡꯉꯥꯏ ꯀ ꯅꯨꯡꯉꯥꯏ ꯑꯗꯨꯃꯛ ꯈꯨꯝꯅꯨ ꯉ ꯇ ꯑꯣꯏꯁꯨ
ꯁꯕꯖꯦꯛ ꯁꯕꯖꯦꯛꯁꯦ ꯐꯠꯇꯕ ꯁꯕꯖꯦꯛ ꯂꯩꯇꯦꯗ ꯁꯕꯖꯦꯛ ꯈꯨꯗꯤꯡꯃꯛ ꯐꯩ ꯍꯥꯏ ꯐꯩ ꯍꯥꯏꯕ ꯇꯥꯔꯦ ꯑꯩꯈꯣꯏꯅ ꯃꯥꯁꯇꯔ ꯑꯣꯏꯕ ꯉꯝꯃꯗꯤꯀꯣ ꯃꯤ ꯃꯤ ꯈꯔꯅꯗꯤ ꯁꯞꯖꯦꯛ ꯗꯤꯕꯤꯖꯟ ꯇꯧꯔꯒꯀꯣ ꯁꯤ ꯁꯕꯖꯦꯛꯛꯇꯒꯤ ꯐ ꯐꯖꯗꯦ ꯁꯤ ꯆꯞꯖꯦꯗꯤ ꯐꯖꯗꯦ ꯑꯗꯨꯝ ꯇꯧꯕꯗꯣ ꯌꯥꯗꯦ ꯑꯩꯈꯣꯏꯅ ꯑꯩꯈꯣꯏꯅ ꯑꯩꯈꯣꯏꯅ ꯄꯥꯝꯖꯕ ꯁꯕꯖꯦꯛꯇꯨ ꯂꯧꯔꯒ ꯑꯗꯨꯗ ꯃꯥꯁꯇꯔ ꯇꯧꯕ ꯉꯝꯕꯗꯨꯅ
ꯎꯝ ꯑꯗꯨꯅꯦ ꯑꯗꯨꯅꯦ ꯑꯗꯨꯗꯒꯤ ꯃꯤ ꯑꯇꯣꯞꯄꯗꯁꯨ ꯌꯦꯠꯅꯤꯡꯗꯦ ꯃꯤ ꯑꯇꯣꯞꯄꯗꯁꯨ ꯍꯥꯏꯅꯤꯡꯗꯦ ꯀꯔꯤꯝ ꯀꯩꯅꯣ ꯇꯧꯅꯤꯡꯗꯦ ꯑꯩ ꯏꯁꯥꯒꯤ ꯀꯩꯅꯣ ꯐꯥꯎ ꯀꯩꯅꯣ ꯉꯝꯗ꯭ꯔꯤ ꯀꯥꯟ ꯁꯤꯗ
ꯑꯗꯨꯅꯦ ꯑꯦꯛꯖꯥꯝ ꯃꯥꯁꯇꯔ ꯂꯣꯏꯔꯒ ꯀꯔꯤ ꯇꯧꯔꯒꯦ ꯍꯥꯏꯅ ꯈꯜꯂꯤꯕ꯭ꯔꯥ
ꯈꯪꯗꯦ ꯕꯤ ꯑꯦꯠꯁꯨ ꯑꯃꯨꯛ ꯇꯧꯊꯣꯛꯅꯤꯡꯕ ꯑꯗꯨꯒ ꯔꯤꯁꯥꯔꯁꯁꯨ ꯑꯃꯨꯛ ꯇꯧꯅꯤꯡꯕ
ꯅꯣꯏ ꯍꯧꯖꯤꯛ ꯇꯧꯔꯤꯁꯦ ꯐꯣꯔꯠ ꯏꯌꯥꯔ ꯐꯣꯔꯠ ꯏꯌꯥꯔ ꯀꯣꯔꯁꯇꯔ ꯅ
ꯑꯗꯨ ꯅꯠꯇꯦ ꯅꯠꯇꯦ ꯑꯥ ꯃꯁꯇꯔ ꯆꯍꯤ ꯆꯍꯤ ꯑꯅꯤꯒꯤꯗꯣ ꯍꯣꯏ ꯑꯗꯨꯗꯨꯅꯦ ꯍꯣꯏ
ꯑꯩꯁꯨ ꯑꯁ ꯐꯣꯔꯠ ꯏꯌꯥꯔꯒꯤꯗꯣ ꯇꯝꯍꯧꯗꯤ ꯐꯗꯤ ꯐꯒꯗꯕꯅꯤ ꯑꯩꯈꯣꯏ ꯍꯟꯗꯛ ꯂꯣꯏꯗꯧꯔꯤꯅꯦ ꯍꯣꯏ ꯀꯥꯡꯕꯨ ꯑꯩꯈꯣꯏ ꯀꯥꯡꯕꯨ ꯑꯃ ꯈꯔ ꯃꯤ ꯈꯔ ꯇꯝꯍꯧꯋꯦꯕꯀꯣ
ꯑꯣ ꯑꯩꯈꯣꯏꯁꯨ ꯐꯣꯔ ꯐꯣꯔ ꯌꯔꯁ ꯆꯠ ꯑꯣ ꯈꯔ ꯌꯥꯎ ꯑꯗꯨꯒ ꯆꯍꯤ ꯑꯍꯨꯝ ꯆꯠꯄ ꯌꯥꯎ ꯑꯗꯨꯃꯥꯏꯅ ꯇꯧꯋꯦ
ꯑ
ꯑ ꯀꯩꯅꯣ ꯆꯍꯤ ꯃꯔꯤꯒꯤꯗꯣ ꯃꯤ ꯌꯥꯝꯗꯕꯅꯦ
ꯆꯍꯤ ꯑꯣ ꯑꯩꯈꯣꯏ ꯀꯥꯡꯕꯨ ꯑꯁꯤ ꯃꯔꯤꯗꯨ ꯆꯍꯤ ꯃꯔꯤꯒꯤꯗꯨꯗꯤ ꯀꯣꯂꯦꯖꯣ ꯃꯁꯥ ꯃꯁꯥꯒꯤ ꯀꯣꯂꯦꯖꯇ ꯄꯤꯌꯦꯗꯅ
ꯎꯝ
ꯍꯧꯖꯤꯛꯀꯥꯟ ꯆꯍꯤ ꯑꯅꯤ ꯃꯥꯁꯇꯔ ꯇꯣꯉꯥꯟꯅ ꯇꯧꯕꯗꯨꯗꯤ ꯑꯦꯝ ꯌꯨꯗꯔ ꯌꯨꯅꯤꯚꯔꯁꯤꯇꯤꯗ ꯇꯧꯋꯦꯕꯀꯣ
ꯑꯥ
ꯕꯤ ꯑꯦꯗ ꯑꯗꯨ ꯂꯣꯏꯔꯒ ꯕꯤ ꯑꯦꯠ ꯇꯧꯕꯗ ꯆꯍꯤ ꯀꯌꯥꯃꯨꯛ ꯆꯪꯒꯗ꯭ꯔꯥ ꯑꯃꯨꯛꯒ
ꯕꯤ ꯆꯍꯤ ꯑꯅꯤ
ꯚꯠ ꯆꯍꯤ ꯑꯅꯤꯃꯨꯛ ꯃꯁꯇꯔ ꯂꯣꯏꯗ꯭ꯔꯗꯤ ꯌꯥꯗꯕ ꯌꯥꯗ
ꯌꯥꯏ ꯌꯥꯏ ꯀꯩꯁꯨ ꯀꯥꯏꯗꯦ ꯃꯥꯁꯇꯔ ꯂꯣꯏꯔ ꯕꯤ ꯑꯦ ꯂꯣꯏꯔꯗꯤ ꯑꯗꯨꯝ ꯇꯧꯕ ꯌꯥꯏ ꯀꯩꯅꯣ ꯀꯩꯁꯨ ꯀꯥꯏꯗꯦ
ꯕꯤ ꯑꯦ ꯂꯣꯏꯔꯒ ꯇꯧꯕꯗ ꯆꯍꯤ ꯌꯥꯝ ꯑꯃꯨꯛꯀ ꯂꯧꯒꯗ꯭ꯔꯥ ꯃꯥꯁꯇꯔ ꯁꯔꯨꯛꯁꯨ ꯑꯃꯨꯛꯞ ꯆꯞ ꯃꯥꯟꯅꯩꯀꯣ ꯑꯗꯨ ꯑꯗꯨꯗꯤ ꯑꯇꯣꯞꯄ ꯂꯥꯏꯟꯒꯨꯝ ꯇꯣꯉꯥꯟꯅ ꯏꯁꯇ꯭ꯔꯤꯝ ꯑꯇꯣꯞꯄ ꯂꯥꯏꯟ ꯑꯣꯏꯌꯦꯕꯀꯣ
ꯎꯝ ꯍꯣꯏ ꯃꯥꯅꯦ ꯑꯇꯣꯞꯄ ꯑꯁꯤ ꯀꯩꯩꯅꯣꯗ ꯕꯤ ꯑꯦꯗ ꯇꯤ ꯍꯥꯌꯌꯔ ꯁꯦꯀꯦꯟꯗꯔꯤ ꯑꯣꯖꯥ ꯇꯧꯅꯤꯡꯉꯥꯏꯅꯦꯕ ꯑꯣꯏꯅꯤꯡꯉꯥꯏꯅꯦꯕꯀꯣ ꯑꯗꯨꯦ ꯈ ꯀꯩ ꯃꯔꯤ ꯐꯩꯅꯗ
ꯑ ꯑꯗꯨꯁꯨ ꯑꯗꯨꯁꯨ ꯐꯗꯤ ꯐꯩ ꯑꯗꯨ ꯇꯧꯕ ꯇꯧꯔꯤꯗꯤ ꯔꯤꯁꯥꯔꯁ ꯇꯧꯔꯒ ꯄ꯭ꯔꯣꯐꯦꯁꯔ ꯑꯣꯏꯅꯤꯡꯉꯥꯏ ꯇꯧꯕꯗ
ꯁꯥꯔꯁ ꯇꯧꯕꯗꯣ ꯑꯁ ꯌꯥꯝ ꯂꯨꯏꯅꯦꯍꯦ
ꯂꯦꯛꯆꯔꯔ ꯂꯦꯛꯆꯔꯔ ꯍꯥꯏꯕ ꯃꯍꯨꯗꯤ ꯄ꯭ꯔꯣꯐꯦꯁꯥꯔ ꯑꯦꯁꯣꯁꯤꯌꯦꯠ ꯄ꯭ꯔꯣꯐꯦꯁꯥꯔ ꯍꯥꯏꯕꯗꯨꯅ
ꯑꯣꯏꯅꯤꯡꯉꯤꯅꯦꯅꯦ ꯑꯣꯏꯅꯤꯡꯕꯩꯅꯦ ꯍꯧꯖꯤꯛ ꯇꯝꯔꯤꯁꯦ ꯠꯇ꯭ꯔꯗꯤ ꯅꯍꯥꯟꯅ ꯇꯣꯛꯈ꯭ꯔꯅꯤ
ꯇꯝꯒꯗꯕꯅꯤ ꯑꯩꯗꯤ ꯌꯥꯝ ꯁꯥꯡꯊꯅ ꯇꯝꯅꯤꯡꯗꯕꯒꯤ ꯇꯣꯛꯄꯅꯤ
ꯅꯣꯏꯗꯤ ꯑꯃꯔꯣꯝ ꯅ ꯄꯥꯡꯒꯜ ꯊꯣꯛꯑꯏꯗꯅ ꯑꯩꯈꯣꯏꯗꯤ ꯨꯝꯕꯁꯨ ꯍꯩꯇꯦ
ꯅꯨꯄꯤ ꯀꯥꯡꯕꯨꯅ ꯍꯦꯟꯅ ꯐꯅ ꯅꯨꯄꯤ ꯀꯥꯡꯕꯨꯗꯤ ꯂꯥꯏꯔꯤꯛ ꯂꯥꯏꯔꯤꯛ ꯌꯥꯝ ꯀꯟꯅ ꯇꯝꯗ꯭ꯔꯁꯨ ꯍꯌꯦꯡꯋꯥꯏ ꯌꯨꯝ ꯄꯥꯟꯕꯗ ꯑꯐꯕ ꯅꯨꯄꯥ ꯍꯦꯛ ꯌꯦꯡꯊꯣꯛꯑꯒ ꯄꯩꯁꯥ ꯄꯥꯏꯕ ꯍꯦꯛ ꯄꯥꯜꯂꯒ ꯂꯣꯏꯔꯤꯅꯦꯕ ꯋꯥꯜ ꯑꯣꯏꯔꯤꯅꯤ ꯅꯨꯄꯥ ꯀꯥꯡꯕꯨ
ꯅꯨꯡꯉꯥꯏꯖꯦ
ꯅꯨꯄꯥ ꯀꯥꯡꯕꯨꯁꯦ ꯑꯁ ꯅꯨꯄꯥꯗꯤ ꯍꯣꯠꯅꯗ꯭ꯔꯤꯗꯤ ꯌꯥꯔꯤꯅꯦ
ꯍ ꯅꯗ꯭ꯔꯗꯤ ꯌꯥꯗꯦ ꯑꯁꯅ ꯄꯤꯖꯣ ꯆꯃꯅ ꯍꯦ ꯀꯒꯦ ꯍꯧꯖꯤꯛ ꯀꯥꯟꯕꯣ
ꯂꯦꯄꯗꯤ ꯌꯥꯗ ꯌꯥꯗꯕꯖꯥꯅꯤ ꯅꯍꯥꯟꯋꯥꯏ ꯑꯩꯈꯣꯏ ꯑꯣꯖꯥ ꯅꯍꯥꯟꯋꯥꯏ ꯑꯩꯈꯣꯏ ꯑꯩꯈꯣꯏꯒꯤ ꯑꯣꯖꯥ ꯂꯋꯥꯔ ꯀ꯭ꯂꯥꯁꯇ ꯇꯝꯕꯗꯨꯗ ꯍꯥꯏꯕꯗꯣ ꯂꯥꯏꯔꯤꯛ ꯄꯥꯕꯁꯤꯗꯤ ꯂꯥꯏꯔꯤꯛ ꯄꯥꯕꯁꯤꯗꯤ ꯆꯨꯐꯨ ꯆꯨꯐꯨ ꯑꯆꯧꯕꯕꯒꯨꯝꯕ ꯃꯩ ꯊꯥꯕꯒꯨꯝꯅ ꯆꯞ ꯃꯥꯟꯅꯩ ꯍꯥꯏꯅꯤ ꯁꯨꯝ ꯁꯨꯝ ꯀꯣꯏꯅ ꯃꯩ ꯊꯥꯗ꯭ꯔꯗꯤ ꯑꯁꯥꯕꯨ ꯁꯨꯔꯣꯛꯁꯨ ꯍꯟꯊꯩꯗꯅ
ꯍꯣꯏ
ꯑꯗꯨ ꯅꯨꯃꯤꯠ ꯈꯨꯗꯤꯡꯒꯤ ꯈꯤꯇꯪ ꯈꯤꯇꯪ ꯈꯤꯇꯪ ꯑꯗꯨꯝ ꯇꯧꯒꯗꯕꯅꯤ ꯍꯥꯏꯗꯤꯝ ꯇꯁ ꯑꯗꯨꯝ ꯇꯧꯔꯒ ꯂꯩꯒꯗꯕꯅꯤ ꯍꯥꯏꯕꯗꯣ ꯅꯍꯥꯟꯋꯥꯏ ꯑꯣꯖꯥꯈꯣꯏꯅ ꯍꯥꯏꯔꯝꯕꯗꯣ ꯑꯁ ꯍꯧꯖꯤꯛ ꯑꯩꯈꯣꯏꯒꯤ ꯄꯨꯟꯁꯤꯁꯤꯗ ꯄꯥꯟꯕ ꯍꯧꯔꯦꯅꯦ
ꯑꯗꯨꯅꯦ ꯑꯗꯨ ꯃꯇꯝꯗꯤ ꯀꯔꯤꯝ ꯈꯟꯖꯤꯜꯂꯨꯗꯕꯗꯣ ꯌꯥꯝ ꯂꯑꯗ
ꯀꯣꯂꯦꯖꯄꯨ ꯍꯥꯏꯔꯗꯤ ꯀꯣꯂꯦꯖꯄꯨ ꯀꯥꯕ ꯐꯪꯉꯗꯤ ꯌꯥꯝ ꯅꯨꯡꯉꯥꯏꯗꯧꯔꯤ ꯍꯥꯏꯅ ꯈꯜꯂꯤꯕꯗꯣ
ꯑꯗꯨꯅꯦ ꯅꯨꯡꯉꯥꯏꯕ ꯅꯨꯡꯉꯥꯏꯕ ꯀꯧꯕ ꯑꯃ ꯂꯩꯇꯦ
ꯅꯨꯡꯉꯥꯏꯕ ꯅꯨꯡꯉꯥꯏꯕ ꯍꯣꯏ
ꯍꯥꯏ ꯁ꯭ꯀꯨꯜ ꯍꯥꯏ ꯁ꯭ꯀꯨꯜꯗꯅ ꯍꯦꯟꯅ ꯍꯣꯏ ꯍꯥꯏ ꯁ꯭ꯀꯨꯜꯗꯅ ꯍꯦꯟꯅ ꯅꯨꯡꯉꯥꯏ
ꯁ꯭ꯀꯨꯜꯗ ꯅꯪꯅꯤꯡꯉꯥꯏ ꯁꯀꯨ ꯍꯥꯏ ꯁ꯭ꯀꯨꯜꯗꯒꯤ ꯍꯦꯟꯅ ꯅꯨꯡꯉꯥꯏ ꯑꯗꯨ ꯑꯣꯏꯔꯁꯨ ꯍꯧꯖꯤꯛꯀꯥꯟꯁꯤꯗꯤ ꯈꯔ ꯏꯁꯇꯦꯟꯗꯔꯤ ꯈꯔ ꯋꯥꯡꯉꯕꯅꯤꯅ ꯀ꯭ꯂꯥꯁꯇꯣ ꯈꯔ ꯑꯩꯈꯣꯏꯁꯨ ꯈꯔ ꯃꯤꯅꯕ ꯃꯤꯅ ꯅꯍꯥꯟꯋꯥꯏꯗꯤ ꯑꯩꯈꯣꯏꯅ ꯃꯤꯅ ꯒ꯭ꯔꯦꯖꯨꯑꯦꯁꯟ ꯇꯝꯕꯗ ꯎꯕ ꯀꯥꯟꯗ ꯑꯁ ꯃꯣꯏꯁꯦ ꯀꯣꯂꯦꯖꯅꯤꯀꯣ ꯍꯥꯏꯅ ꯌꯥꯝ ꯋꯥꯡꯅ ꯈꯟ ꯈꯟꯈꯤꯕꯗꯣ
ꯑꯗꯨꯅꯦ ꯌꯥꯝ ꯋꯥꯡꯅ ꯈꯟꯈꯤꯕꯅꯦ ꯍꯧꯖꯤꯛꯇꯤ ꯄꯤ ꯑꯩꯆ ꯗꯤ ꯐꯥꯎ ꯀꯔꯤꯝ ꯂꯩꯇ꯭ꯔꯕ ꯊꯕꯛ ꯐꯪꯒꯗꯤ
ꯍꯧꯖꯤꯛ ꯍꯧꯖꯤꯛꯅꯤ ꯍꯧꯖꯤꯛꯤ ꯀ꯭ꯋꯥꯂꯤꯇꯤ ꯏꯖꯨꯀꯦꯁꯟꯒꯤ ꯃꯇꯝ ꯂꯥꯛꯑꯦꯗꯅ
ꯑꯗꯨ ꯑꯗꯨꯅꯦ
ꯏꯁꯣꯔꯅ ꯐꯖ ꯐꯖ ꯐꯖꯕ ꯊꯕꯛ ꯀꯩꯅꯣ ꯄꯤꯔꯝꯅꯤꯗ ꯑꯩꯈꯣꯏꯅ ꯑꯩꯈꯣꯏꯒꯤ ꯄꯨꯟꯁꯤꯗꯀꯣ ꯍꯅ ꯍꯅꯥꯕ ꯍꯣꯠꯅꯔꯒ ꯂꯩꯔꯤꯗꯤ ꯅꯣꯡꯃꯗꯤ ꯁꯣꯏꯗꯅ ꯐꯪꯒꯅꯤ
ꯑꯗꯨ ꯑꯗꯨꯅꯦ ꯈꯪ ꯅꯣꯏꯕꯨꯗꯤ ꯍꯥꯏꯅ ꯍꯥꯏꯅ ꯑꯁ ꯍꯩꯕꯅꯤꯅ ꯌꯥꯏꯅꯦ ꯑꯩ ꯈꯣꯏꯅꯤꯅꯦꯍꯦ ꯌꯥꯗ꯭ꯔꯤꯁꯦ
ꯀꯥꯏꯒꯦ ꯑꯩꯈꯣꯏꯁꯨ ꯆꯞ ꯃꯥꯟꯅꯩꯗ ꯌꯥꯝ ꯍꯩꯕ ꯄꯣꯠ ꯅꯠꯇꯦ
ꯄꯥꯕ ꯇꯟꯃꯅꯦ ꯃꯥ꯭ꯔꯤꯁ
ꯑꯁ ꯅꯍꯥꯟꯋꯥꯏ ꯅꯍꯥꯟꯋꯥꯏ ꯍꯥꯏ ꯁ꯭ꯀꯨꯜ ꯅꯍꯥꯟꯋꯥꯏ ꯍꯥꯏ ꯁ꯭ꯀꯨꯜꯗꯗꯤ ꯐꯖꯅ ꯂꯥꯏꯔꯤꯛ ꯄꯥꯅꯤꯡꯉꯦꯕꯀꯣ ꯑꯁ ꯍꯧꯖꯤꯛꯀꯥꯟꯁꯤꯗꯤ ꯍꯧꯖꯤꯛꯀꯥꯟꯁꯤ ꯂꯥꯏꯔꯤꯛ ꯄꯥꯅꯤꯡꯗ꯭ꯔꯦ ꯁꯨꯝ ꯇꯟ ꯇꯜ ꯂꯒꯦꯕꯒꯣ
ꯑꯗꯨꯅꯦ ꯗꯤꯁꯇ꯭ꯔꯛꯁꯟꯁꯨ ꯌꯥꯝꯕ
ꯎꯝ
ꯇ ꯄꯒꯦ ꯇꯧꯔꯅꯤ ꯋꯥꯔꯗꯁ ꯃꯤꯅꯤꯡꯒꯨꯝꯕ ꯋꯥꯔꯗꯁ ꯑꯃ ꯈꯪꯗꯕ ꯂꯩꯔꯅꯤ ꯑꯗꯨ ꯐꯣꯟꯗ ꯇꯥꯛ ꯌꯦꯡꯉꯅꯤ ꯑꯗꯨ ꯌꯦꯡꯒꯦ ꯆꯪꯉꯉꯩꯗꯨꯗꯒꯤꯀꯥꯏꯁꯤꯅ ꯑꯃ ꯃꯥꯡꯈ꯭ꯔꯅꯤ
ꯋꯥꯈꯟꯗ ꯗꯥꯚꯔꯠ
ꯑꯗꯨ ꯑꯗꯨꯅꯦ ꯒꯨꯒꯜ ꯆꯪꯒꯦ ꯇꯧꯔꯝꯕꯗꯣ ꯋꯥꯆꯦꯞꯇ ꯑꯣꯏꯅ ꯑꯗꯨꯝ ꯆꯪꯈ꯭ꯔꯅꯤꯕ
ꯃꯥꯅꯤ ꯃꯥꯅꯤ
ꯀꯁꯕꯤꯌꯥ ꯌꯥꯗ ꯑꯦ
ꯕꯤ ꯑꯦꯠ ꯕꯤ ꯑꯦꯠ ꯇꯧꯊꯣꯛꯄꯅꯁꯨ ꯐꯩꯗ ꯭ꯔꯣꯐ ꯔꯤꯁꯔꯁꯇ ꯔꯤꯁꯥꯔꯁ ꯇꯧꯕꯗ ꯆꯍꯤ ꯀꯌꯥ ꯂꯧꯕ꯭ꯔꯥ
ꯆꯔꯁ ꯇꯧꯕꯁꯦ ꯃꯤ ꯑꯌꯥꯝꯕꯅꯅꯦ ꯆꯍꯤ ꯇꯔꯨꯛ ꯆꯍꯤ ꯆꯍꯤꯍꯤ ꯇꯔꯨꯛ ꯑꯁꯤ ꯀꯩꯅꯣ ꯑꯦꯕꯔꯦꯖ ꯀꯩꯅꯣ ꯃꯣꯏ ꯂꯧꯅꯕꯗꯣ ꯁꯤ ꯑꯣꯏꯗꯣꯏꯅꯦꯕꯀꯣ ꯌꯥꯝꯅ ꯍꯩꯕ ꯃꯤ ꯑꯣꯏꯔ ꯇꯥꯔꯒꯗꯤ ꯆꯍꯤ ꯑꯅꯤꯗ ꯂꯣꯏꯁꯤꯜꯂ ꯍꯥꯏ ꯅꯠꯇ꯭ꯔꯗꯤ ꯌꯥ ꯉꯝꯗꯦ ꯍꯥꯏ ꯑꯗꯨꯗꯣ ꯆꯍꯤ ꯑꯅꯤ ꯍꯥꯏꯔꯤꯁꯦ ꯄꯨꯔꯥ ꯃꯀꯣꯛ ꯌꯥꯝ ꯋꯥꯡꯕ ꯃꯤꯁꯤꯡꯅ ꯇꯧꯗꯕ
ꯆꯍꯤ ꯃꯅꯨꯡ ꯆꯍꯤ ꯑꯅꯤ ꯃꯅꯨꯡꯗ ꯂꯣꯏꯁꯤꯟꯅꯕ ꯑꯁ ꯁꯦꯂꯦꯕꯁꯇꯤ ꯆꯥꯎꯗꯤ ꯆꯥꯎꯔꯝꯅꯤꯀꯣ ꯍꯥꯏꯕꯗꯤ ꯐꯤꯜꯋꯔꯛ ꯀꯔꯤ ꯀꯔꯥ ꯊꯕꯛ ꯌꯥꯝ ꯂꯩꯗꯅ
ꯍꯣꯏ ꯑꯁ ꯚꯤ ꯑꯩꯆ ꯗꯤ ꯇꯧꯕ ꯍꯥꯏꯕꯁꯦ ꯊꯥ ꯊꯥ ꯅꯠꯇꯦꯅꯦꯍꯦ ꯑꯗꯨꯒꯤꯅꯦ
ꯃꯥꯅꯦ ꯂꯥꯏꯔꯤꯛ ꯌꯥꯝ ꯄꯥꯕ ꯑꯃ ꯆꯪꯉꯦꯕ
ꯑ ꯑꯗꯨ ꯃꯇꯝꯗꯅꯦ ꯔꯤꯌꯦꯜ ꯏꯁꯇꯗꯤ ꯀꯩꯅꯣ ꯇꯧꯒꯗꯕꯁꯦ ꯍꯧꯖꯤꯛ ꯇꯧꯔꯤꯕ ꯑꯗꯨꯃꯥꯏꯅ ꯀꯩꯅꯣ ꯇꯧꯔꯔꯣꯏꯕ ꯑꯗꯨ ꯃꯇꯝꯗꯗꯤ ꯊꯤꯖꯤꯟꯕ ꯈꯣꯠꯄ ꯀꯩꯅꯣ ꯂꯩꯗꯅ ꯏꯁꯥ ꯏꯁꯥꯒꯤ ꯑꯦꯐꯔꯠ ꯏꯁꯥꯒꯤ ꯑꯩꯈꯣꯏꯗꯤ ꯀꯩꯅꯣꯃ ꯏꯊꯣꯛꯇꯣꯏꯅꯦꯕ ꯑꯩꯈꯣꯏꯗꯒꯤ
ꯃꯥꯅꯦ ꯃꯥꯅꯦ ꯑꯩꯅ ꯑꯩꯅ ꯈ꯭ꯋꯥꯏꯗꯒꯤ ꯇꯜꯂꯤꯁꯦ ꯃꯥꯁꯇꯔ ꯇꯝꯕ ꯇꯥꯜꯂꯤꯁꯦ ꯊꯦꯁꯤꯁ ꯏꯕꯗꯣ
ꯎꯝ
ꯑꯗꯨꯗꯒꯤ ꯑꯗꯨ ꯗꯨ